ꯍꯜꯂꯣ ꯍꯜꯂꯣ ꯍꯜꯂꯣ ꯇꯥꯗ꯭ꯔꯣ ꯍꯜꯂꯣ ꯍꯜꯂꯣ ꯑꯩꯃ ꯍꯜꯂꯣ ꯏꯆꯦ ꯇꯥꯗ꯭ꯔꯦ ꯁꯤꯕꯣ
ꯇꯥꯕ꯭ꯔꯥ
ꯇꯥꯔꯦ ꯇꯥꯔꯦ
ꯎꯝ
ꯉꯥꯏꯍꯥꯛꯇꯪ ꯇꯥꯔꯨꯗ꯭ꯔꯤꯕ ꯆꯦꯟꯗꯥꯗꯤ ꯄꯥꯎ ꯐꯥꯎꯅꯗ꯭ꯔꯣ
ꯏꯆꯤꯟꯗ ꯑꯗꯨ ꯃꯥ ꯁꯅꯥ ꯂꯤꯛ ꯃꯥꯒꯤꯗꯤ ꯁꯥꯕꯒꯤ ꯂꯣꯏꯗ꯭ꯔꯤꯕ ꯑꯪꯉꯝꯃꯅꯤ
ꯊꯔꯨꯅꫭ
ꯁꯤꯗ ꯃꯣꯏꯔꯥꯡꯝꯕꯨ ꯃꯣꯏꯔꯥꯡ ꯀꯥꯡꯝꯕꯨꯒꯤ ꯁꯤꯒꯤ ꯀꯩꯅꯣꯒꯤ ꯈꯨꯈ ꯈꯨꯜ ꯑꯃꯕꯨꯨ ꯉꯁꯥꯏꯒꯤ ꯁꯥꯕꯅꯦ ꯏꯃꯥꯏꯁꯨ ꯁꯜꯂꯝ ꯂꯧꯒꯦ ꯌꯥꯔꯝꯕꯅꯤ
ꯑꯩꯈꯣꯏ ꯃꯥ ꯀꯥꯏꯗꯦ ꯃꯥꯗꯤ ꯄꯩꯁꯥ
ꯃꯔꯨꯞ ꯐꯪꯉꯦ ꯍꯥꯏꯕ ꯀꯃꯥꯏꯅ ꯃꯔꯨꯞ ꯃꯆꯥ ꯑꯃ ꯐꯪꯉꯦ ꯑꯗꯨ ꯁꯅꯥ ꯂꯧꯁꯟꯒꯦ ꯇꯧꯕ ꯅꯠꯇꯗꯤ ꯂꯣꯏꯁꯟꯈ꯭ꯔꯅꯤꯅ ꯇꯧꯔꯝꯗꯥꯏꯅꯦ
ꯑꯣ ꯅꯁꯥꯟꯗꯩ ꯃꯤꯆꯪꯒꯤꯗ ꯑꯣꯏꯔꯝꯒꯅꯤ ꯅꯍꯥꯟ ꯎꯝ ꯅ ꯄꯩꯁꯥ ꯀꯥꯞꯀꯦ ꯅꯣꯏ ꯖꯤꯄꯦ ꯄꯥꯏꯕ ꯅꯝꯕꯔ ꯀꯔꯝꯕꯅꯣꯅ ꯑꯩꯉꯣꯟꯗ ꯍꯪꯉꯛꯄꯅꯦ ꯑꯩꯈꯣꯏ ꯏꯕꯨꯡꯉꯣꯟꯗ ꯃꯉꯣꯟꯗ ꯀꯥꯞꯄꯛꯀꯅꯨ ꯑꯩ ꯄꯩꯁꯥ ꯌꯥꯝ ꯀꯛꯏꯅ ꯍꯥꯏ ꯅ ꯍꯥꯏꯒꯤꯈꯤꯕꯕꯅꯦ ꯍꯦꯃꯣ
ꯏꯕꯨꯡ ꯏꯕꯨꯡꯉꯗꯤ ꯀꯩꯒꯤ ꯄꯩꯁꯥ ꯀꯩꯗꯤ ꯀꯩꯒ
ꯈꯪꯉꯤꯗꯤꯌꯦ ꯀꯩꯒꯤ ꯀꯛꯏꯅꯣ ꯌꯥꯝ ꯀ ꯍꯥꯏ
ꯉ ꯀꯩꯗꯧꯅ ꯄꯩꯁꯥꯇꯏꯗꯦ
ꯃꯥ ꯆꯍꯤꯒꯤ ꯕꯦꯡꯒꯤ ꯀꯛꯄꯗꯣ ꯑꯣꯏꯔꯝꯒꯅꯤ
ꯏꯃꯥꯗ ꯄꯩꯁꯥ ꯂꯣꯏꯁꯟꯈ꯭ꯔꯅꯤ ꯁꯅꯥꯁꯟ ꯑꯝꯇ ꯂꯦꯞꯐꯧꯒꯦꯅ ꯍꯥꯏꯕꯅꯦꯕ
ꯍꯟꯗ ꯀꯌꯥ ꯄꯤꯔꯤꯒꯦ
ꯁꯅꯥꯒ ꯍꯣꯡ ꯁꯅꯥꯒ ꯍꯣꯡꯗꯨꯗ ꯇꯥꯡꯉꯤꯗ ꯏꯕꯃ
ꯍꯣꯡꯉꯤ ꯀꯥꯏꯅ ꯌꯥꯝ ꯍꯥꯏꯗꯥꯏꯅꯦ ꯈꯔ ꯍꯣꯡꯇꯣꯛꯑꯦ ꯀꯥꯏꯅ
ꯍꯣꯡꯇꯤ ꯅꯍꯥꯟꯅ ꯅꯅꯨꯡ ꯅꯤ ꯍꯣꯡꯇꯣꯛꯑꯅꯤ ꯍꯣꯡꯇꯣꯛꯑꯦ ꯍꯣꯡꯇꯣꯛꯑꯦ ꯇꯧꯔꯅꯤ ꯑꯗꯨꯅꯨꯡ ꯍꯣꯡꯇꯣꯛꯇꯦ
ꯑꯣ ꯍꯥꯟꯅꯗꯨꯅ ꯑꯗꯨꯝ ꯂꯩꯕ꯭ꯔꯥ
ꯀꯨꯊ꯭ꯔꯥ
ꯎꯝ
ꯍꯣꯏ ꯍꯣꯏ ꯑꯩꯀꯣꯏꯗ ꯍꯧꯖꯤꯛ ꯑꯗꯨ ꯐꯪꯗ ꯑꯗꯨ ꯄꯣꯠꯇꯣ ꯑꯗꯨꯃꯥꯏꯅ ꯇꯧꯕ ꯄꯣꯠꯇꯣ ꯂꯥꯛꯇ꯭ꯔꯦ ꯍꯥꯏꯕ ꯑꯃꯨꯛ
ꯎꯝ
ꯂꯥꯛꯇ꯭ꯔꯕꯅꯤꯅ ꯏꯃꯥꯗꯣ ꯏꯃꯥꯗꯕꯨꯗꯤ ꯍꯥꯏꯔꯗꯤ ꯍꯧꯖꯤꯛ ꯑꯗꯨ ꯂꯩꯇꯦ ꯄꯣꯠ ꯂꯥꯛꯇꯦꯅ ꯍꯥꯏꯈꯤꯗꯦ ꯍꯥꯏꯈꯈꯤꯕꯅꯤꯗ ꯈꯔ ꯍ ꯑꯍꯦꯟꯕꯗ ꯑꯣꯏꯅ ꯂꯧꯔꯒꯦꯔ ꯄꯩꯁꯥ ꯂꯩꯇꯦ ꯑꯗꯨꯗꯤ ꯍꯦꯟꯕꯗꯤ ꯇꯧꯔꯛꯄ ꯀꯌꯥ ꯃꯔꯨꯞ ꯀꯌꯥ ꯇꯥ ꯌꯥꯏꯅꯣꯍꯪꯁꯦ
ꯈꯣꯡ ꯇꯔ ꯑꯗꯨꯗ
ꯨꯍꯔꯄ ꯑꯍꯨꯝ ꯂꯥꯛꯑꯀꯥꯟ ꯍꯥꯏꯔ ꯈꯔ ꯊꯨꯅ ꯇꯧꯔꯛꯎꯒ ꯑꯗꯨ ꯇꯧꯔꯛꯄꯅꯤꯅ ꯊꯨꯅ ꯇꯧꯔꯛꯄꯗꯣ ꯑꯗꯨꯗꯤ ꯌꯥꯗꯦ ꯍꯥꯏꯕ ꯃꯥꯅ ꯊꯨꯅ ꯇꯧꯔꯛꯑꯣ ꯑꯩꯗꯣ ꯊꯣꯛ ꯍꯥꯟꯁꯤꯟ ꯆꯪꯕꯅꯤꯅ ꯑꯣ ꯇꯝꯗ
ꯎꯝ ꯍꯥꯏꯕꯨꯗꯤ ꯍꯥꯏꯈꯤꯕꯅꯦ ꯑꯗꯣ ꯍꯧꯖꯤꯛꯁꯦ ꯃꯣꯏ ꯀꯔꯤꯅꯣꯝ ꯍꯥꯏ ꯑꯗꯨꯒꯤ ꯃꯇꯝ ꯑꯣꯏꯕꯅꯤꯅ ꯄꯣꯠ ꯂꯧꯊꯣꯛꯄ ꯌꯥꯗꯕ ꯃꯇꯝꯅꯤ ꯍꯥꯏꯕ꯭ꯔꯥ ꯀꯩꯅꯣꯝ ꯍꯥꯏ ꯂꯩꯕ
ꯑꯣ
ꯄꯨꯂꯞ ꯉꯥꯛꯊꯣꯛ ꯉꯥꯏꯁꯤꯟ ꯇꯧꯅꯗ꯭ꯔꯗꯤ ꯌꯥꯗꯧ ꯃꯥꯟꯗꯦꯅ ꯍꯥꯏꯔꯛꯄꯅꯤ
ꯑꯩꯈꯣꯏꯗꯤ ꯀꯣꯏꯕ ꯆꯠꯇꯣꯔꯤꯌꯦ
ꯀꯥꯏꯗ
ꯊꯨꯅꯥꯎꯒ ꯀꯩꯅꯣꯗ ꯊꯣꯏꯊꯣꯏꯄꯥꯛꯇ
ꯎꯝ ꯏꯔꯣꯏꯕ
ꯑꯦꯔꯣꯏꯔꯣꯏ ꯇ ꯚꯠꯀꯤꯗꯣ ꯌꯦꯡꯅꯤꯡꯉꯌꯦꯅ ꯑꯉꯥꯡ ꯄꯨꯔꯗꯤ ꯑꯗꯨꯗꯤ ꯌꯥꯔꯣꯏ ꯍꯥꯏꯕ
ꯎꯝ ꯊꯃꯤꯅ ꯑꯎꯅꯍ ꯆ ꯇꯩꯕꯥ
ꯥꯏꯒ ꯃꯣꯏ ꯀꯩꯅꯀ ꯑꯗ ꯌꯥꯎꯅꯤꯡꯕ꯭ꯔꯣ
ꯌꯥꯎꯅꯤꯡꯗꯦꯗ
ꯋꯥꯠꯂꯤꯗ ꯃꯥꯥꯏ ꯑꯦꯛꯖꯥꯝ ꯗꯦꯠ ꯐꯥꯏꯚꯇꯩꯒꯤꯅꯦ ꯍꯥꯏ
ꯑꯣ ꯌꯥꯎꯅꯤꯡꯉꯦ ꯌꯥꯎꯅꯤꯡꯉꯤ ꯏꯕꯨꯡꯉꯝꯕ ꯃꯤꯄꯩꯅ ꯌꯦꯡꯉꯦ ꯌꯥꯎꯅꯤꯡꯉꯦ ꯌꯥꯎꯅꯤꯡꯉꯦ ꯌꯥꯎꯒꯦ
ꯗꯦꯇꯣꯏ ꯊꯤꯒ ꯐꯣꯔ ꯍꯥꯏꯕ꯭ꯔꯣ ꯐꯕ ꯍꯥꯏꯕ꯭ꯔꯣꯗꯏ ꯀꯁꯤ ꯍꯥꯏꯕ꯭ꯔ
ꯗ ꯇ꯭ꯋꯦꯟꯇꯤ ꯐꯣꯔ
ꯇ꯭ꯋꯦꯟꯇꯤ ꯐꯣꯔ ꯁꯟꯗꯦ ꯇꯥꯕꯗ ꯆꯠꯁꯦ ꯍꯥꯏꯕꯅꯦꯕ
ꯎꯝ
ꯑꯃꯨꯛ ꯊꯣꯡ ꯂꯣꯜꯂꯝꯕ꯭ꯔꯥ ꯈꯪꯄꯣꯟ ꯅꯠꯇꯦ ꯁꯟꯗꯦꯗꯤ ꯑꯗꯨꯒꯨꯝꯕꯗꯤ ꯊꯣꯡꯗꯤ ꯂꯣꯟꯗꯕꯅꯤ
ꯂꯣꯟꯗꯕꯅꯤꯍꯦ ꯈꯪꯗꯦ ꯊꯣꯡꯉꯣꯟꯗꯕꯅꯤ ꯀꯩꯅꯣ ꯃꯤ ꯑꯉꯥꯡꯈꯩ ꯀꯩꯅꯣ ꯇꯧꯔꯀꯥꯟꯗ ꯄꯤꯔꯛꯀꯦ ꯇꯧꯔꯛꯀꯗꯣꯏꯅꯦ
ꯎꯝ ꯀꯇꯣ ꯀꯊ ꯑꯣꯖꯦꯅ ꯑꯩꯅ ꯄꯩꯁꯥꯕꯨ ꯂꯩꯇꯦꯗ ꯊꯣꯏꯕꯤꯅ ꯍꯥꯏꯕ ꯀꯩꯅꯣ ꯂꯣꯏ ꯄꯨꯊꯣꯛꯍꯟꯒꯗꯝꯕꯅꯤꯒꯥꯏ
ꯀꯅꯥꯅꯣ ꯐꯣꯟ ꯑꯃ ꯇꯧꯔꯛꯏ
ꯑꯣꯛꯂꯛꯈꯤꯅꯣ ꯑꯗꯨꯒ ꯃꯣꯏꯔꯥꯡ ꯆꯠꯅꯤꯡꯕ
ꯑꯩꯗꯤ ꯃꯣꯏꯔꯥꯡ ꯑꯣꯏꯅ ꯆꯠꯅꯤꯡꯉꯤ ꯃꯣꯏꯔꯥꯡ ꯆꯠꯅꯉ ꯑꯁ ꯑꯩꯗꯤ ꯃꯣꯏꯔꯥꯡꯗꯒ ꯆꯠꯂꯒꯠ ꯇ ꯇꯔꯒ ꯆꯈꯠ ꯆꯥꯇ ꯎꯗ ꯇꯧꯅꯤ ꯑꯩꯅ ꯀꯩꯅꯣ ꯇꯧꯁꯦ ꯍꯥꯏꯕꯁꯥꯝ ꯍꯣꯏꯁꯤꯗꯣ ꯑ ꯇꯋꯅ ꯆꯁꯤꯔ ꯑꯗꯨꯅ ꯑꯩꯁꯦ ꯈꯪꯅꯕ ꯑꯃ ꯂꯩꯇꯅ ꯇꯧꯔꯗꯤ ꯗ ꯁꯥ ꯃꯣꯏꯒꯤꯗꯣ ꯅ ꯑꯩꯈꯣꯏꯗꯗꯤ ꯀꯩꯁꯨ ꯌꯥꯝ ꯀꯩꯁꯨ ꯀ ꯌꯥꯝ ꯀꯥ ꯍꯦ ꯂꯧꯒꯦ ꯍꯥꯏꯔꯛꯑꯣ ꯑꯣ ꯑꯗꯨ ꯆꯠꯅꯤꯡꯉꯦ ꯍꯥꯏꯕ ꯌ ꯑꯗꯨꯗ ꯆꯠꯂꯒ ꯂꯤꯦꯞꯇ꯭ꯔꯒꯁꯨ ꯑꯗꯥ ꯆꯥꯛꯁꯤꯡꯒ ꯆꯥꯗꯅ ꯈꯣꯠꯇ ꯐꯠꯇꯅ ꯂꯩꯗꯅ
ꯎꯝ ꯑꯇ ꯏꯊꯝ ꯀꯩꯝꯇ ꯄꯨꯈꯨꯝꯁꯤ ꯑꯌꯨꯛ ꯆꯛꯆꯥ ꯇꯣꯛꯑꯒ ꯆꯠꯂꯒ ꯃꯣꯏ ꯑꯥꯗꯗꯨꯁꯨ ꯑꯗꯨꯝ ꯁꯤꯡꯖꯨ ꯕꯣꯔꯥ ꯀꯩꯀꯩ ꯌꯣꯜꯂꯦ ꯍꯥꯏꯌꯦꯕꯀꯣ ꯑꯗꯨꯗ ꯑꯣꯏꯅ ꯑꯣꯏꯅ ꯆꯥꯔꯨꯔꯁꯤꯔꯣ ꯀꯥꯏ ꯑꯩꯅ ꯑꯁ ꯍꯤ ꯇꯣꯡꯕꯗꯨ ꯀꯅꯤ ꯍꯤꯗ ꯆꯪꯒꯨꯝꯁꯦ ꯄꯠꯇ ꯆꯪꯁꯤ ꯀꯥꯏꯅ ꯇꯧꯕꯅꯦꯕ
ꯏꯕꯨꯡꯉꯣ ꯏꯕꯨꯡꯉꯣꯗꯤ ꯅ ꯍꯥꯟꯅ ꯑꯩꯈꯣꯏ ꯗꯣꯖꯅ ꯇꯧꯔꯒ ꯄꯨꯔꯨꯔꯦ
ꯑ
ꯍꯔꯒ ꯇꯣꯡꯕꯅ ꯐꯤꯗꯒ ꯇꯣꯡꯉꯒ ꯆꯪꯉꯨꯔꯦ ꯃꯣꯏꯗ
ꯈꯪꯗꯦ ꯀꯔꯝꯕ ꯆꯠꯁꯦ ꯍꯥꯏꯗꯣꯏꯅꯣ ꯆꯠꯁꯦꯗꯦ ꯍꯥꯏꯅꯕꯅꯦ ꯑꯩꯅ ꯌꯥꯝ ꯆꯠꯅꯤꯡꯉꯦ ꯖꯤꯟꯁ ꯈꯣꯡꯒ꯭ꯔꯥꯎ ꯑꯃ ꯁꯦꯠꯂꯛꯇ꯭ꯔꯔꯤ ꯁꯥꯔꯠ ꯑꯃ ꯂꯤꯠꯂꯒꯅ ꯑꯏ
ꯊꯃꯤꯕꯤꯅꯥꯎꯗꯤ ꯁꯦꯂꯨ ꯀꯗꯧꯒꯪꯒꯥ ꯀꯗꯅ
ꯑꯁ ꯂꯣꯏ ꯂꯩ ꯏꯅꯥꯎ ꯏꯅꯥꯎ ꯀꯔꯤꯝ ꯈꯟꯅꯣ ꯁꯦꯠꯂꯁꯤ ꯆꯠꯁꯤ ꯀꯥꯏ ꯇꯧꯕꯅꯦ ꯌꯥꯏꯌꯦꯦ ꯌꯥꯏꯌꯦꯦ ꯆꯠꯁꯦ ꯅꯍꯥꯏ ꯇꯥꯟ ꯁꯤꯛ
ꯑꯉ ꯃꯉꯥꯡꯎ ꯃꯃꯦ
ꯎꯝ ꯅꯨꯄꯥ ꯑꯃ ꯄꯣꯛ ꯍꯥꯏ
ꯑꯍꯥꯟꯕꯩꯁꯨ ꯅꯨꯄꯥ ꯅꯠꯇ꯭ꯔꯣ
ꯑꯍꯥꯟꯕꯩꯁꯨ ꯅꯨꯄꯥꯅꯤ ꯑꯩ ꯁ ꯁꯪꯒꯤ ꯂꯥꯟꯅꯁꯤꯦ ꯊ ꯁꯝꯃꯛꯄꯗ ꯑ ꯀꯅꯥꯒꯤꯅꯣ ꯍꯥꯏꯕ ꯏꯆꯤꯜ ꯏꯅꯥꯎꯒꯤꯅꯦ ꯍꯥꯏ ꯅꯨꯄꯥꯔꯣ ꯅꯨꯄꯤꯔꯣ ꯄꯅꯦꯔ
ꯐꯔꯦ ꯀꯩꯅꯣ ꯃꯣꯏ ꯅꯨꯄꯥ ꯇꯥꯡꯖꯕꯒꯤ ꯑꯃꯁꯨ ꯄ ꯑꯣꯏꯗꯕ
ꯐꯔꯃꯅꯤ ꯐꯔꯔꯃꯅꯤ ꯃꯣꯏ ꯁꯤꯗ ꯗꯤꯄꯥꯟ ꯇꯧꯗꯣꯏꯒ ꯈꯪꯗꯦꯅꯦ
ꯑꯗꯨꯅ ꯏꯆꯦꯅ ꯁꯣꯏꯏꯁꯇꯤ ꯕꯥꯇꯣꯜ ꯑꯃꯃꯨꯛ ꯂꯥꯛꯑꯅꯤꯅ ꯍꯥꯏꯔꯛꯑꯅ ꯀꯅꯥꯒꯤ ꯑꯗꯥ ꯂꯥꯡꯒꯣꯜꯒꯤꯅ ꯅꯥꯎ ꯅꯪꯗꯤ ꯕꯥꯇꯣꯟ ꯃꯣꯏꯒꯤ ꯅꯪꯒꯤ ꯊꯕꯛ ꯊꯣꯛꯄꯗꯣ ꯇꯧꯔꯛꯇꯕꯃꯤꯅ ꯅꯅꯥꯎꯅ ꯁꯥꯎꯕꯅꯤ ꯇꯧꯛꯀꯗ꯭ꯔꯥ ꯈꯪꯗꯦ ꯇꯧꯔꯛꯑꯣ ꯍꯥꯏꯌꯨ ꯀꯩꯅꯣ ꯑꯩꯗꯤ ꯃꯤ ꯌꯥꯝ ꯇꯧꯗꯕꯒꯦ ꯍꯥꯏꯗꯕꯅꯦ
ꯑꯩꯁꯨ ꯇꯧꯔꯀꯅꯤ
ꯑꯩꯅ ꯑꯩꯗꯤ ꯃꯤ ꯌꯥꯝ ꯇꯧꯗꯕꯒꯤ ꯍꯥꯏꯗꯕꯅꯦ ꯑꯗꯨꯃꯥꯏꯅꯗ ꯇꯧꯔꯣꯑꯣ ꯍꯥꯏꯌꯣꯅ ꯍꯥꯏꯒꯅꯤ
ꯑꯩꯒꯤꯗ ꯂꯥꯛꯑꯦꯕ
ꯑꯣ ꯗ ꯂꯉꯜ ꯍ
ꯑꯥ
ꯎꯝ
ꯃꯄꯥꯟꯗꯁꯨ ꯂꯥꯛꯑꯦ
ꯑꯩ ꯑꯝꯇ ꯕꯥꯇꯣꯟ ꯇꯧꯗꯦꯗ ꯏꯆꯥꯅꯨꯄꯥꯒꯤ ꯄꯣꯛꯄꯗꯁꯨ ꯇꯧꯗꯦ ꯏꯆꯥꯅꯨꯄꯤꯒꯤ ꯩꯒꯗꯁꯨ ꯍꯥꯏꯗꯦꯒ ꯑꯗꯒꯤ ꯍꯟꯗꯛꯀꯤ ꯏꯆꯥꯅꯣꯄꯥ ꯖꯒꯥꯗꯁꯨꯕꯊꯧꯊꯦ ꯀꯥꯎꯋꯦ ꯍꯥꯏꯕ ꯍꯦꯛꯇ ꯃꯣꯏ ꯑꯣꯏꯅ ꯇꯧ ꯇꯤꯦꯜꯂꯗꯤ ꯂꯩꯁꯥꯅꯤꯡꯒꯣꯝꯆꯥ ꯅꯨꯄꯤꯒꯁꯦ ꯁꯨꯃꯥꯏꯅ ꯁꯥꯎꯍꯟꯗꯣꯏꯅꯤ ꯅ ꯂꯩꯃꯤ ꯂꯩ ꯑꯩꯗ ꯕꯥꯇꯣꯟ ꯍꯣꯏ ꯍꯣꯏ ꯍꯣꯏ ꯕꯥꯇꯣꯟꯒ ꯇꯧꯕꯤꯔꯛꯄꯣꯠꯇꯦ ꯊꯥꯏꯂꯦꯟ ꯍꯣꯏꯗꯪ ꯇꯧꯔꯛꯄ ꯅꯠꯇ꯭ꯔꯣ ꯀꯥꯏ ꯇꯧꯔꯛꯄꯅꯦ ꯑꯩꯉꯣꯟꯗ ꯌꯥꯝꯅ
ꯎꯝ
ꯑꯩꯅ ꯃꯇꯨꯡꯗ ꯃꯌꯥꯝ ꯂꯩꯔꯤ ꯀꯩꯗꯧꯔꯒꯦ ꯑꯗꯨꯣ ꯇꯧꯔ ꯂꯣꯏꯔꯦ ꯀꯩꯗꯧꯔꯒꯦꯅ ꯍꯥꯏꯕ
ꯎꯝ ꯇꯛꯀꯅꯤ ꯍꯥꯏꯒꯦꯁꯨ
ꯅꯣꯏ ꯏꯆꯦꯗꯕꯨꯗꯤ ꯍꯥꯏꯈꯤꯕꯅꯤ ꯅꯍꯎꯗꯣ ꯏꯆꯦ ꯕꯥꯇꯣꯟ ꯇꯧꯔꯛꯑꯣ ꯍꯥꯏꯌꯣꯅꯦ ꯁꯨꯝ ꯇꯧꯅꯈꯤꯗ꯭ꯔꯗꯤ ꯆꯠꯅꯔꯔꯣꯏ ꯍꯥꯏꯕ
ꯆꯟꯅ ꯑꯣꯏꯣꯏꯗꯨꯕꯅꯦꯦ
ꯇꯧꯔꯛꯇꯦ ꯑꯩꯒꯤꯗ ꯇꯧꯔꯛꯇꯦꯅ ꯁꯨꯝ ꯇꯧꯅꯔꯒꯗꯤ ꯆꯠꯅꯔꯔꯣꯏ ꯍꯥꯏꯕ ꯑꯣꯂꯥꯏ ꯇꯧꯔꯛꯑꯣꯌꯨꯅ ꯍꯥꯏꯈꯤꯕꯅꯤ ꯆꯦꯗꯕꯨꯗꯤ ꯅꯪꯒꯤ ꯄꯇꯣꯟ ꯇꯧꯔꯛꯄꯗ ꯍꯥꯏꯌ ꯍꯥꯏꯈꯣ ꯑꯩꯒꯤꯁꯨ ꯇꯧꯔꯣ ꯍꯥꯏꯌꯣꯅ
ꯑꯣ
ꯑꯩꯒꯤꯗꯁꯨ ꯇꯧꯔꯛꯇꯦ ꯃꯥꯗꯨꯁꯨ ꯇꯧꯔꯛꯇꯦꯅ ꯁꯨꯝ ꯇꯧꯅ ꯂꯩꯔꯗꯤ
ꯑꯗꯨ ꯑꯗ ꯂꯥꯞꯊꯣꯛꯅꯗꯣꯏꯅꯦ ꯍꯥꯏꯕ ꯁꯨꯝ
ꯎꯝ ꯇꯧꯔꯃ ꯅꯍꯥꯟꯅꯦ ꯏꯅꯝꯅꯤ ꯃꯤꯂꯥꯏ ꯃꯆꯥ ꯅꯨꯨꯄꯥ ꯅꯅꯥꯎꯗꯣ ꯉꯍꯇ ꯁꯅꯥ ꯊꯣꯏꯗꯣ ꯑꯩ ꯅꯍꯥꯟ ꯑꯩꯈꯣꯏ ꯅꯦꯕꯤꯒꯤ ꯃꯆꯥꯖꯒꯩ ꯒꯤ ꯕꯔꯥ ꯆꯠꯄꯗ ꯊꯣꯛꯂꯛꯑꯦ ꯂꯥꯛꯑꯦ ꯑꯩꯅ ꯁꯣꯛꯀ ꯆꯠꯂꯤ ꯀꯥꯟꯗ ꯑꯗꯨꯒ ꯃꯥꯁꯦ ꯑꯩꯉꯣꯟꯗ ꯅꯣꯡꯂꯛꯄ ꯑꯩꯅ ꯈꯜꯂꯤꯦ ꯀꯅꯥꯅꯣ ꯁꯤꯕꯨ ꯑꯩꯉꯣꯟꯗ ꯅꯣꯡꯂꯛꯏꯁꯤꯕꯨꯅ ꯍꯣꯏ ꯑꯩꯗꯤ ꯃꯁꯛ ꯈꯪꯗ꯭ꯔꯦꯃꯦ
ꯑꯩ ꯃꯥꯅꯁꯨ ꯑꯩ ꯈꯪꯉꯣꯏ ꯑꯩꯅꯁꯨ ꯃꯥꯅ ꯈꯪꯉꯣꯏ
ꯍꯣꯏ ꯏꯅꯝ ꯀꯧꯔꯛꯑꯦ ꯑꯗꯨꯒ ꯀꯩꯅꯣ ꯀꯅꯥꯅꯣ ꯃꯥꯁꯨꯁ ꯑꯩꯁꯨ ꯅꯣꯛꯇꯤ ꯅꯣꯛꯑꯕ ꯀꯣ ꯀꯧꯔꯛꯏꯗꯨ ꯑꯗꯨꯝ ꯀꯩꯅꯣ ꯇꯧꯗꯦ ꯍꯥꯏꯒꯗ꯭ꯔꯅ ꯑꯗꯨꯒ ꯑꯩꯅ ꯁꯅꯥꯊꯣꯏ ꯑꯩ ꯅꯪ ꯃꯁꯛꯀ ꯈꯪꯗ꯭ꯔꯦ ꯍꯥꯏ ꯑꯗꯨꯒ ꯑꯩꯁꯨꯅꯤ ꯏꯕꯦꯃꯥ ꯅꯪꯅ ꯑꯩꯅ ꯑꯩꯅ ꯅꯣꯛꯄꯗ ꯅꯪ ꯀꯩꯅꯣꯝ ꯇꯧꯔꯤꯗꯣ ꯃꯁꯛ ꯈꯪꯉꯝꯃꯔꯣꯏ ꯈꯜꯂꯣꯏ ꯈꯪꯉꯤ ꯑꯗꯨꯃꯩꯃ ꯍꯥꯏꯕ
ꯑꯣ ꯑꯗꯨꯒꯅꯦ ꯑꯩꯁꯨꯅꯦ ꯑꯗꯣ ꯁꯟꯖꯦꯃꯨꯡꯒꯤ ꯕꯣꯅꯤꯗꯣ ꯕꯦꯝꯃꯩ ꯖꯒꯣꯏ ꯁꯥꯕ ꯅꯨꯃꯤꯠꯇꯨꯗ ꯑꯩꯈꯣꯏꯁꯦ ꯇꯥꯇꯣ ꯅꯥꯎꯄꯤ ꯗꯨꯀꯥꯟ ꯃꯃꯥꯡꯗ ꯐꯝꯃꯤꯉꯩꯗꯨꯗ ꯑ ꯅꯣꯏ ꯆꯪꯈ꯭ꯔꯦꯕ ꯏꯃꯥꯁꯨ ꯆꯪꯈ꯭ꯔꯦꯕ ꯃꯥꯁꯦ ꯂꯥꯛꯑꯦ ꯆꯪꯉꯛꯑꯦ ꯑꯗꯨꯒꯅꯦ ꯑꯩꯉꯣꯟꯗ ꯀꯩꯅꯣ ꯅꯨꯃꯤꯠ ꯂꯩ ꯑꯃ ꯂꯩꯔꯒ ꯄꯤꯔꯛꯑꯦ ꯄꯨꯀꯣ ꯆꯦ ꯁꯦꯟ ꯑꯉꯥꯡꯖꯧ ꯍꯣꯏ ꯌꯥꯝ ꯍꯩꯈ꯭ꯔꯦꯅ ꯑꯩꯅ ꯀꯅꯥꯁꯤꯕ ꯑꯩꯈꯣꯏ ꯃꯣꯏꯒꯤ ꯁꯛꯇꯇꯥꯗꯤ ꯃꯥꯜꯂꯦ ꯀꯩꯅ ꯕꯣꯅꯤ ꯅꯠꯇ꯭ꯔꯣ ꯅꯪꯕꯨ ꯃꯥꯅꯤ ꯀꯩꯅꯣꯁꯦ ꯃꯥꯕꯧ ꯊꯣꯛꯂꯛꯇ꯭ꯔꯣ ꯊꯣꯛꯂꯛꯑꯝꯕꯅꯦ ꯑꯅ ꯍꯥꯏ ꯑ ꯆꯪꯈ꯭ꯔꯕ ꯍꯥꯏꯅ ꯕꯦꯝꯃ ꯖꯒꯣꯏ ꯂꯣꯏꯔꯦ ꯆꯪꯈꯔꯦ ꯖꯒꯣꯏ ꯌꯥꯝ ꯍꯩꯈ꯭ꯔꯦꯅꯦꯅ ꯇꯧꯔꯝꯃꯦ ꯃꯥꯁꯨ
ꯎꯝ ꯔꯥꯖꯨꯖꯨ ꯑ ꯂꯥꯛꯀꯗꯕ ꯅꯨꯠꯇ ꯄꯥꯎ ꯁ ꯁꯥꯟꯅꯔꯝꯕꯅꯦꯕ
ꯎꯝ
ꯑꯗ ꯕꯦꯝ ꯑꯃꯖꯒꯣꯏ ꯂꯩ ꯑꯣ ꯑꯣ ꯅ ꯅꯥꯎꯄꯤ ꯃꯆꯥꯅꯨꯄꯤꯗꯣ ꯃꯁ ꯅꯥꯎꯄꯤ ꯃꯆꯥꯅꯨꯄꯤꯗꯣ ꯃꯁꯛ ꯀꯨꯗꯤ ꯈꯪꯗꯔꯦ ꯅꯣꯏꯅ ꯄꯩꯁꯥ ꯊꯥꯔꯀꯥꯟꯗ ꯆꯪꯉꯀꯥꯟꯗ ꯑꯩ ꯊꯥꯔꯛꯄ ꯆꯪꯉꯛꯇꯣꯏꯅꯦꯅ ꯇꯧꯔꯝꯕꯅꯦꯕ
ꯆꯉꯦ ꯆꯥꯡꯉꯦ
ꯑꯣ ꯑꯩꯈꯣꯏ ꯑꯩꯅ ꯄꯩꯁꯥ ꯊꯥꯕ ꯂꯣꯏꯔꯀꯥꯟꯗ ꯃꯥ ꯑꯃꯨꯛ ꯆꯪꯉꯒ ꯊꯥꯏꯗꯣ
ꯎꯝ ꯆꯉꯦ
ꯑꯣ
ꯑꯩ ꯏꯆꯥꯅꯨꯄꯤꯁꯤꯅ ꯉꯛꯈꯤꯕꯁꯤꯅ
ꯂꯥꯏ
ꯥꯏꯅꯦ ꯑꯁ ꯃꯤꯔꯛ ꯊꯧꯕ ꯀꯔꯤꯝꯨ ꯀꯤꯗ
ꯑꯗꯨꯅ ꯐꯩꯌꯦ ꯃꯤꯔꯊꯄ ꯀꯤꯗꯨꯗ ꯐꯔꯕꯅꯤ ꯀꯤꯔꯦ ꯊꯨ ꯀꯤꯔꯝꯗꯕ ꯅꯍꯥꯟꯅ ꯌꯧꯅꯦ
ꯑꯃꯣꯗ꯭ꯔꯦ ꯌꯦꯡꯉꯣ ꯂꯨꯋꯥꯡ ꯉꯝꯕꯤꯗꯣ
ꯍꯨꯃꯥꯡ ꯁꯧꯕ ꯌꯥꯈꯤꯅꯤꯗ
ꯃꯅꯪ ꯆꯕꯅꯦ ꯁꯨꯝꯂꯥꯅ ꯉꯥꯡ ꯉꯝꯃꯤ
ꯀꯩ ꯀꯌꯥ
ꯀꯔꯤ ꯍꯨꯃꯥꯡ ꯁꯧꯕ ꯅꯠꯇꯦ ꯃꯥꯒꯤꯗꯣ ꯃꯤꯗꯞ ꯊꯣꯛꯃꯟꯗꯗꯅ ꯇꯧꯔꯤꯅꯤ ꯑꯉꯥꯡ ꯑꯃ ꯖꯒꯣꯏ ꯁꯥꯍꯜꯂꯦ ꯂꯥꯏ ꯍꯔꯥꯎꯕꯒꯤ ꯌꯦꯡꯕ ꯄꯨꯊꯣꯛꯇꯦ ꯅꯣꯏꯅ ꯑꯗꯨꯗꯒꯤ ꯊꯣꯛꯂꯛꯑꯦ ꯃꯃꯥꯁꯨ ꯊꯣꯛꯂꯛꯑꯦ ꯑꯗꯨꯝ ꯌꯦꯡꯉꯦ ꯃꯤ ꯖꯒꯣꯏ ꯁꯥꯕ ꯌꯥꯎꯍꯜꯂꯣ ꯂꯥꯏ ꯃꯇꯨꯡ ꯏꯟꯅꯔ ꯖꯒꯣꯏ ꯁꯥꯕ ꯌꯥꯎꯋꯦ ꯑꯗꯨ
ꯎꯝ
ꯇꯤꯊꯣꯛꯍꯟꯗꯅ ꯀꯤ ꯇꯥꯕ ꯃꯤ ꯀꯤꯕꯩꯅꯦ ꯃꯥꯅ ꯍꯨꯃꯥꯡ ꯁꯧꯋꯤꯗꯣ ꯃꯤ ꯀꯤꯕꯒꯤꯒ ꯍꯥꯏꯔ ꯉꯥꯡꯉꯝꯃꯤ ꯁꯨꯝꯂ ꯑꯉꯝꯕꯅꯤ ꯑꯩꯅ
ꯃꯥꯅꯦ ꯃꯤꯀꯤꯕꯩꯅꯦ ꯃꯄꯥꯥꯟ ꯁꯇꯧ ꯊꯣꯟꯅ ꯇꯩꯅꯦ
ꯃꯥꯅꯦ ꯑꯗꯨ ꯀꯅꯥ ꯑꯗꯨ ꯑꯣꯏꯅ ꯐꯠꯇ꯭ꯔꯦ ꯃꯌꯨꯝꯗ ꯑꯗꯨꯝ ꯂꯩꯔꯦ ꯑꯗꯨ ꯐꯠꯇꯦ ꯍꯥꯏꯕ ꯑꯉꯥꯡꯗ ꯑꯗꯨ
ꯃꯆꯤꯟ ꯃꯅꯥꯎ ꯁꯥꯟꯅꯔꯦ ꯃꯆꯤꯟ ꯃꯅꯥꯎꯗꯪ ꯁꯥꯟꯅꯔꯝꯃꯅꯤ ꯉꯥꯛꯊꯣꯛꯇꯅ ꯈꯣꯠꯇꯅ ꯇꯧꯍꯟꯗꯔꯦ
ꯑꯉꯥꯡꯗꯗꯤ ꯑꯗꯨ ꯌꯥꯗꯦ
ꯑꯗꯨ ꯃꯣꯏ ꯃꯅꯤ ꯑꯣꯏꯗꯤꯏ ꯅꯨꯡꯉꯥꯏ ꯑꯩꯈꯣꯏꯒ ꯌꯥꯝ ꯁꯥꯟꯅꯔꯛꯏ ꯀ ꯆꯠꯂꯣꯏꯗꯣꯏꯅ ꯍꯥꯏ ꯀꯆꯠ ꯆꯠꯇꯅ ꯑꯩꯈꯣꯏ ꯀꯩꯅꯣ ꯑꯩꯈꯣꯏ ꯑꯁ ꯂꯧꯕꯨꯛꯇꯕꯨ ꯆꯦꯟꯕꯋꯣ ꯂꯃꯥꯡꯗꯕꯨ ꯆꯦꯟꯕꯋꯣ ꯄꯝ ꯁꯥꯟꯅꯩ ꯃꯣꯏ ꯀꯃꯥꯏꯅ ꯇꯧꯔꯤꯅꯣ ꯃꯣꯏ ꯃꯣꯏ ꯃꯆꯤꯟ ꯃꯅꯥꯎꯅ ꯀꯃꯥꯏꯅ ꯇꯧꯔꯤꯅꯣ
ꯀꯧꯁꯨꯖꯥ